ꯍꯜꯂꯣ ꯑ ꯇꯥꯏꯌꯦ ꯇꯥꯏ ꯑꯩꯁꯦ ꯅꯍꯥꯟꯈꯩ ꯇꯧꯕ ꯌꯥꯗꯤ ꯌꯥꯗ꯭ꯔꯕꯅꯦ ꯉꯁꯤ ꯌꯥꯕ꯭ꯔꯥ ꯍꯉ ꯌꯥꯂ ꯌꯥꯝꯃꯦ ꯑꯩꯈꯣꯏꯒꯤꯗꯤ ꯑꯗꯨꯅ ꯑꯣꯏꯎꯔꯝꯕꯁꯨ ꯌꯥꯏ
ꯎꯝ
ꯀꯅꯥ ꯀꯩꯅꯣꯗꯩ ꯈꯪꯉꯤꯅꯣꯁꯦ ꯁꯤꯒꯤ ꯀꯩꯅꯣꯁꯦ
ꯍꯣꯏ ꯀꯥ ꯍꯣꯏ ꯀꯥꯥꯁꯦ ꯕꯤꯖꯤꯠꯇꯣ ꯈꯪꯕ꯭ꯔꯥ
ꯑꯣ ꯭ꯔꯖꯤꯠ ꯕ꯭ꯔꯖꯤꯠ ꯕ꯭ꯔꯖꯤꯠ
ꯕ꯭ꯔꯤꯖꯤꯠ ꯍꯥꯏꯁꯤꯦ ꯅꯣꯏꯒꯤ ꯃꯥꯁꯇꯔ ꯇꯝꯕꯗꯅ ꯅꯣꯏꯒꯤ ꯕꯦꯁ ꯃꯃꯥꯡ ꯑꯣꯏꯗꯕ ꯃꯥ ꯃꯥꯁꯇꯔ ꯇꯧꯈꯤꯕ ꯅꯨꯡꯥꯏ
ꯈꯣꯏꯒꯤ ꯦꯖ
ꯃꯠꯇꯦ
ꯎ
ꯁꯤꯕꯥꯥꯟꯟꯗꯔꯦ ꯈꯪꯗ꯭ꯔꯣ ꯁꯤꯕꯥꯗ
ꯀꯥꯏ ꯀꯥꯏ ꯀꯥꯏ
ꯑꯥ ꯄꯟꯕ ꯃ
ꯃꯁꯛꯛꯇ ꯎꯔꯗꯤ ꯈꯪꯗ ꯀꯥꯔ
ꯎꯝ ꯃꯉꯗ ꯈꯪ ꯃꯅꯤꯡ
ꯎꯝ ꯇꯧꯁꯜꯂꯣ ꯑꯗꯨꯝ ꯀꯥꯟꯅꯕꯅꯦ
ꯎꯝ ꯀꯏꯗꯦꯗ ꯈꯥꯉꯦ ꯃꯣꯔꯗꯝ ꯍꯟꯗꯛ ꯂꯥꯜ ꯂꯩꯕꯗꯤ ꯈꯪꯕꯜꯗꯅꯤ ꯂꯥꯜ ꯂꯩꯌꯦ ꯍꯟꯗꯛꯀꯤ ꯕ꯭ꯔꯣꯀꯦꯠ ꯂꯩꯈꯤꯕꯗꯣ
ꯑꯥ
ꯑꯣꯩ
ꯀꯥꯟꯅꯕꯅꯦ ꯑꯗꯨ
ꯎꯝ
ꯊꯥꯗꯤ ꯊꯥꯖꯔꯣꯏ ꯑꯩ ꯍꯣꯔꯦꯟ ꯀꯩꯅꯣꯗ ꯃꯦꯁꯦꯁ ꯀꯩꯅꯣꯗ ꯑꯣꯏꯅ ꯊꯥꯔꯛꯀꯦ ꯑꯗꯨꯒ ꯌꯦꯡ ꯑꯩꯅ ꯇꯧꯁꯜꯂꯣ ꯀꯥꯟꯅꯕꯅꯦ ꯑꯩꯁꯦ
ꯑꯃ ꯑꯗꯨꯒ ꯁꯤꯒꯤ ꯑꯃ
ꯑꯃ ꯑꯗꯨꯒ ꯁꯤꯗꯤ ꯏ ꯃꯥ ꯑꯦꯃꯤꯟꯗꯨꯅꯤ ꯃꯥꯡꯕꯅꯦꯕ ꯇꯤꯟꯅꯤꯁꯨ
ꯕꯤꯆꯅꯤ ꯍꯥꯗꯤ ꯈꯪꯉꯅꯤ
ꯑꯩ ꯌꯥꯎꯋꯦꯅ ꯀꯃꯥꯏꯅ ꯈꯪꯉꯕ
ꯁꯤ ꯇꯣꯉꯥꯟꯅ ꯑꯃ ꯑꯩ ꯒ꯭ꯔꯨꯞ ꯑꯃ ꯃꯤꯌꯥꯝ ꯌꯥꯎꯕꯗꯣ
ꯑꯥ
ꯑꯗꯨꯗꯤ ꯌꯥꯎꯗꯦꯕꯀꯣ ꯈꯤꯇꯪ ꯌꯥꯎꯕꯅ ꯍꯥꯞꯄꯟꯕꯅꯦ ꯑꯗꯨꯗ ꯇꯥꯟ ꯅꯪ ꯊꯣꯛꯄꯗꯨꯗ ꯑꯩꯅ ꯇꯧ
ꯑꯣ ꯑꯩ ꯀꯩꯅꯣ ꯊꯥꯖꯗ꯭ꯔꯤꯅꯦ ꯍꯥꯏꯕ ꯃꯦꯁꯦꯁ ꯊꯥꯔꯛꯄꯗꯨꯗ
ꯁꯨꯃꯥꯏ ꯍꯥꯏꯥꯟꯅ ꯇꯋꯥꯏ ꯍꯥꯞꯄꯦ ꯍꯥꯏ
ꯍꯥꯞꯄꯦ ꯍꯥꯏꯔꯤꯕ ꯃꯣꯏꯗꯕꯨ ꯇꯧꯗꯦꯕ ꯕꯤꯖꯤꯠꯇꯁꯨ ꯇꯧꯗꯦ ꯍꯥꯏꯗꯤ ꯈꯪꯗꯔꯔꯤꯗꯣꯏꯅꯦ ꯀꯩ ꯀꯨꯏꯗꯅ ꯍꯥꯏꯗꯤ ꯃꯣꯏꯅ ꯍꯧꯚꯠꯇꯅꯗ꯭ꯔꯤ ꯇꯗ꯭ꯔꯤ
ꯈꯪꯗꯦ ꯍꯥꯏꯗꯤ ꯏꯀꯥꯏꯔꯒ ꯑꯩ ꯇꯣꯛꯈ꯭ꯔꯕꯅꯦꯕ
ꯎꯝ
ꯌꯥꯖ ꯑꯗꯨꯒꯅꯤꯗ
ꯑꯗꯨꯗꯒꯤ ꯑꯩꯅ ꯍꯥꯏꯁꯦ ꯉꯔꯥꯡꯗꯒꯤ ꯍꯧꯖꯤꯛ ꯑꯁꯥꯝ ꯑꯣꯏꯔꯛꯄꯗ ꯑ ꯆꯃꯔꯛꯄꯗꯣ ꯇꯧ ꯀꯥꯟꯅꯕꯅꯦ ꯍꯥꯏꯗꯤ ꯁꯤꯁꯦ ꯑꯗꯨꯝ ꯉꯥꯔꯛ ꯀꯨꯝꯕ ꯁꯥꯟꯅꯕ ꯌꯥꯕ꯭ꯔꯥ ꯀꯩꯅꯣꯝ ꯇꯧꯕꯅꯦꯕ
ꯎꯝ
ꯑꯗꯣ ꯀꯨꯟ ꯁꯨꯗ꯭ꯔꯗꯤ ꯌꯥꯔꯣꯏꯅ ꯑꯇꯣꯞꯄ ꯇꯥꯛꯁ ꯂꯥꯛꯀꯗꯕꯒꯤꯗꯣ ꯑꯗꯨꯒꯤ ꯃꯌꯥꯝꯁꯤ ꯃꯤ ꯐꯣꯟ ꯇꯧꯅꯕꯅꯦꯕ ꯌꯥꯝꯅ
ꯎꯝ ꯈꯅꯤꯕ
ꯑꯩꯈꯣꯏ ꯑꯩꯕꯨꯗꯤ ꯀꯨꯏꯔꯦꯕꯀꯣ ꯇꯧꯕ ꯐꯣꯟ ꯎꯝ ꯊꯥ ꯀꯌꯥ ꯑꯍꯨꯝ ꯃꯔꯤ ꯃꯃꯥꯡ ꯇꯧꯕ ꯍꯧꯈ꯭ꯔꯦꯕ
ꯑꯗꯨꯗꯤ ꯌꯥꯝꯃꯦ ꯍꯣꯏ ꯍꯟꯗꯛ ꯍꯟꯗꯛ ꯁꯤꯀꯤ ꯊꯥꯗꯨ ꯅꯠꯇ ꯂꯣꯏꯅꯤ ꯍꯥꯏꯗ ꯑ
ꯑ ꯐꯣꯟꯁꯦ ꯇꯧꯕ ꯇꯟꯕꯒꯤ ꯇꯧꯗꯕꯅꯦ ꯇꯧ ꯇꯧꯗ꯭ꯔꯕꯅꯦꯕ ꯐꯣꯟ ꯇꯧꯔꯛꯀꯦ ꯍꯥꯏꯕꯁꯨ ꯌꯥꯝ ꯇꯟꯕ
ꯌꯥꯝꯅꯦ ꯅꯣꯏ ꯇꯟꯕꯅꯦ ꯑꯍꯝꯕ ꯌꯥꯎꯕꯅꯤꯅ ꯒ꯭ꯔꯨꯞꯇꯨꯗ ꯑꯩ ꯑꯗꯨ ꯒ꯭ꯔꯨꯞꯇꯨ ꯂꯦꯞ ꯇꯧꯊ ꯒ꯭ꯔꯨꯞ ꯂꯣꯏ ꯂꯦꯞ ꯇꯧ
ꯠꯇ
ꯁꯨꯝ ꯀꯥꯟ ꯄꯨꯡꯈꯩ ꯍꯧꯖꯤꯛ ꯇꯔꯥꯗꯒꯤꯅ ꯑꯗꯨꯝ ꯃꯅꯤꯕ ꯐ꯭ꯔꯤꯖꯅ ꯀꯣꯛ ꯆꯥꯛꯄ ꯃꯇꯝꯗ
ꯑꯗ ꯍꯧꯖꯤꯛꯁꯦ ꯑꯇꯣꯞꯄ ꯀꯩ ꯇꯧꯗ꯭ꯔꯦ ꯂꯥꯏꯔꯤꯛꯛꯇꯪ ꯄꯥꯔꯦ
ꯎꯝ ꯃꯚꯥꯏ ꯍꯖꯤ ꯎꯝ ꯍꯥꯏꯁꯦ ꯑꯩ ꯑꯦꯄ꯭ꯔꯤꯜ ꯊꯥꯒ ꯃꯦ ꯊꯥꯒ ꯗꯦꯂꯤꯚꯔꯤ ꯆꯠꯂꯝꯃꯦꯕ
ꯗꯦꯂꯤꯚꯔꯤꯗꯨꯣ ꯑꯃꯨꯛ ꯂꯦꯞꯈ꯭ꯔꯕ ꯏꯔꯥꯡ ꯂꯩꯕꯗꯒꯤ ꯑꯗꯒꯤ ꯑꯃꯨꯛ ꯇꯣꯛꯑꯅꯤꯗꯕꯖꯥꯕꯁꯨ ꯍꯥꯏꯗꯤ ꯂꯥꯏꯕ꯭ꯔꯦꯔꯤꯃ ꯑꯩ ꯍꯥꯟꯅ ꯂꯥꯏꯕ꯭ꯔꯦꯔꯤ ꯆꯠꯂꯝꯕꯅꯦꯕꯀꯣ ꯂꯥꯏꯕꯤ ꯆꯠꯀ ꯇꯧꯔꯒ ꯑꯃꯨꯛ ꯂꯥꯏꯕꯤ ꯁꯤꯠ ꯐꯪꯗꯧꯁꯤꯅ
ꯂꯥꯛꯅꯤ ꯀꯩꯅꯣ ꯇꯧꯁꯟꯕꯗꯤ ꯑꯦꯝ ꯌꯨꯗ ꯑꯣꯏꯅ ꯑꯦꯃꯤꯁꯟ ꯑꯃ ꯇꯧꯁꯜꯂꯒ ꯂꯩꯕꯗꯤ
ꯎꯝ
ꯑꯗꯨꯗꯤ ꯄꯥꯝꯗꯦ ꯑꯩ ꯌꯥꯔꯣꯏꯌꯦꯦ ꯅꯣꯏꯒ ꯑꯩꯈꯣꯏꯒ ꯃꯥꯟꯅꯔꯣꯏꯕ ꯎ ꯍꯥꯏꯗꯤ ꯑꯩ ꯅꯣꯏ ꯍꯥꯟꯗꯋꯥ ꯈꯪꯕ ꯅꯠꯇꯦꯕꯀꯣ ꯕꯗꯅꯦꯥꯈꯣꯟꯂꯛꯀꯗ ꯃꯌꯥꯝ ꯎꯕ ꯍꯣꯏ ꯍꯣꯏ ꯍꯣꯏ ꯆꯃꯦ ꯆꯃꯦ ꯈ ꯍꯣꯏ ꯂꯥꯏꯔꯤꯛꯇꯣ ꯄꯥꯅꯤꯡꯉꯁꯨ ꯀꯣ
ꯎꯝ
ꯌ ꯌꯨꯗꯗꯤ ꯕꯣꯠ ꯑꯣꯏꯅ ꯇꯧꯕ ꯇꯥꯔꯅꯦꯕ ꯍ ꯍꯣꯏ ꯃꯇꯦꯡ ꯄꯥꯡꯉꯤꯅꯦ ꯄꯩꯁꯥ ꯇ ꯈꯪꯉꯦ ꯑꯗꯨꯣꯏ ꯆꯄ ꯃꯇꯝꯥꯡ ꯍ ꯍꯣꯏꯕꯨ ꯆꯨꯝꯃꯦ ꯍꯥꯟꯅ ꯕꯣꯠ ꯁꯨꯡ ꯌꯥꯎꯔꯛꯇꯕ ꯃꯤ ꯑꯩꯈꯣꯏꯒꯨꯝꯕꯣꯏꯗꯤ ꯄꯥꯕ
ꯎꯝ ꯑꯗꯨꯒ
ꯌꯥꯏꯗ ꯐꯖꯅ ꯍꯣꯠꯅꯔꯣ ꯑꯗꯨꯗ ꯊꯨꯅ ꯊꯕꯛ ꯈꯟꯅꯕ
ꯎꯝ
ꯈꯟꯕꯅꯦ ꯍꯟꯗꯛ ꯅꯠꯇ꯭ꯔꯒꯅ ꯃꯊꯪꯁꯤꯣꯏ ꯁꯂꯣꯔ ꯁꯂ ꯊꯝꯕꯅ ꯈꯟꯕꯅꯦ ꯑꯩ ꯑꯅꯤꯔꯛꯇꯤ ꯊꯥꯈꯦꯕ ꯏꯟꯖꯥꯡ
ꯍꯥꯥ ꯃ ꯄꯦꯝ ꯁꯥꯟ ꯃꯅꯤ
ꯆꯦꯇꯝ ꯈꯥꯎꯕ ꯇꯀꯤꯝꯗ ꯑ
ꯈꯪꯗ ꯀꯅꯥ
ꯑ ꯃꯥꯁꯨ ꯀꯩꯅꯣ ꯇꯧꯕꯅꯦ ꯈꯟ ꯑꯍꯥꯟꯕꯩ ꯀꯩꯅꯣ ꯊꯥꯈ꯭ꯔꯥ ꯄ꯭ꯔꯤꯂꯤꯝꯁ ꯈꯟꯈ꯭ꯔꯕ ꯀꯩꯅꯣ ꯇꯧꯕꯅꯦ ꯑꯗꯨꯝ ꯃꯦꯟ ꯊꯥꯕꯗ ꯑꯦꯛꯖꯥꯝ ꯂꯩꯕ ꯑꯩꯈꯣꯏ ꯀꯩꯅꯣꯒꯤ ꯑꯦꯝ ꯀꯣꯝ ꯑꯦꯛꯖꯥꯝ ꯇꯥꯁꯟꯈꯤꯗꯅ ꯑꯗꯨꯃꯥꯏꯅ ꯊꯥꯈꯤꯗꯕ꯭ꯔꯥ ꯈꯟꯗꯕ꯭ꯔꯥ ꯀꯃꯥꯏ ꯇꯧ ꯇꯧ ꯄꯦꯦꯟꯁꯀ ꯐꯥꯎꯈ꯭ꯔꯕꯅꯦꯕ ꯃꯊꯪꯗꯗꯤ ꯈꯟꯅꯕ ꯊꯥꯔꯅꯤ ꯀꯥꯏꯅ ꯇꯧꯈꯤꯕꯅꯦꯅ ꯆꯤꯆꯦꯗꯣ
ꯃꯥꯗ ꯅꯣꯏ
ꯥ ꯍꯣꯏ ꯑꯩꯈꯣꯏ ꯁꯔꯣꯏꯗ
ꯑꯗꯨ ꯇꯥꯈ꯭ꯔꯦ ꯍꯥꯏꯗꯤ ꯀꯅꯥꯅꯣ ꯑꯃ ꯍꯥꯏꯈ꯭ꯔꯦ ꯅꯣꯏꯁꯤꯅꯦꯅ ꯂꯤꯂꯤꯆꯥꯅ ꯍꯥꯏꯔꯛꯈ꯭ꯔꯦꯕ
ꯑꯣ ꯑꯣ ꯍꯣꯏ ꯃꯣꯏ ꯄꯦꯣꯏꯗꯕ ꯍꯣꯏ ꯍꯣꯏꯨꯝꯃꯦꯨꯝꯃꯦ ꯈꯟꯒꯤ ꯈꯪꯗꯦ ꯍꯧꯖꯤꯛꯀꯥꯟꯁ ꯍꯥꯟꯅꯦ ꯊꯕꯥꯛꯜꯍꯟꯒꯁꯦ
ꯂꯥꯏꯕ꯭ꯔꯦꯔꯤ ꯌꯥꯝ ꯃꯤ ꯄꯥꯟꯅꯗ ꯍꯧꯖꯤꯛꯀꯥꯟꯗꯤ ꯂꯥꯏꯕ꯭ꯔꯦꯔꯤ ꯐꯪꯗ꯭ꯔꯦ
ꯁꯥꯔꯛꯄꯁꯨ ꯑꯣꯏꯔꯦ ꯑꯗꯨꯒ ꯅꯤꯠ ꯁꯥꯇ꯭ꯔ ꯌꯥꯝꯉꯛꯄ ꯅꯤꯠ ꯑꯌꯥꯝꯕꯅ ꯅꯤꯠ ꯉꯥꯛꯇꯅꯦꯕ ꯂꯥꯏꯔꯤꯛ ꯄꯥꯏꯔꯛꯏꯁꯦ ꯑꯗꯨ ꯅ ꯑꯩꯈꯣꯏ ꯂꯏ ꯄ ꯂꯩꯇꯦ
ꯀꯩꯅꯣꯒꯤꯅꯦ ꯑꯩꯅ ꯑꯦꯝ ꯌꯨꯗ ꯑꯣꯏꯅ ꯃꯤꯡ ꯆꯟꯁꯤꯜꯂꯒ ꯂꯥꯏꯕ꯭ꯔꯦꯔꯤ ꯂꯩꯗꯅꯣ ꯑꯩꯈꯣꯏꯒꯤꯗ ꯑꯗꯨꯗꯣ ꯑꯩꯅ ꯇꯧꯁꯔꯦꯅ ꯈꯟꯕꯅꯦ ꯃꯣꯏ ꯏꯆꯦꯁꯦ ꯁꯥꯟꯅꯗ ꯑꯝꯕꯦꯀꯥꯔ ꯉꯥꯛꯇꯅꯦꯕꯗꯨ ꯂꯩꯁꯤꯡꯗꯣ ꯃꯤꯏꯗ ꯂꯥꯏꯔꯤꯛ ꯄꯥꯅꯩꯁꯤꯡꯗꯣ ꯑꯩꯁꯨ ꯑꯝꯕꯦꯗꯀꯔ ꯍꯥꯎꯔꯤ ꯑꯗꯨꯝ ꯂꯩ ꯈꯟꯕꯅꯦꯕ
ꯑꯝꯕꯦꯗꯀꯔꯁꯦ ꯑꯩ ꯁꯨꯈ꯭ꯔꯦ ꯈꯥꯏꯅꯤꯡ ꯉꯝꯗꯦ
ꯎꯝ ꯃꯣꯏ ꯀꯩꯅꯣꯒꯤ ꯑꯩꯅ ꯁꯥꯕꯗ ꯄ꯭ꯔꯦꯝꯗ ꯣꯏꯅꯗꯤ ꯌꯨ ꯄꯤ ꯑꯦꯁ ꯁꯤ ꯑꯣꯏꯅ ꯊꯥꯖꯜꯂꯣ ꯑꯦ ꯀꯩꯅꯣꯗꯨꯗꯤ ꯂꯨꯕꯅꯦ ꯀꯣꯏꯁꯟꯗꯣ ꯍꯥꯏꯗꯤ ꯀꯔꯣ ꯃꯥꯔ ꯇꯣ ꯌꯥꯝ ꯋꯥꯡꯉꯦ ꯍꯥꯏꯌꯦꯕ
ꯎꯝ
ꯀ꯭ꯂꯥꯁ ꯄꯩꯁꯥꯁꯨ ꯐꯪꯕ ꯌꯨ ꯄꯤ ꯁꯤ ꯑꯣꯏꯅ ꯍꯥꯟꯅ ꯇ꯭ꯔꯥꯏ ꯇꯧꯅꯦꯍ ꯉꯝꯃꯣꯏ ꯈꯪꯦ ꯈꯪꯉꯦꯤ ꯊꯥꯏ ꯏꯃꯥꯟꯅꯕ ꯇꯣꯝꯄꯣꯛꯀ ꯔꯣꯛꯁꯤꯕꯤꯅꯥꯔꯁꯨ ꯌꯨ ꯄꯤ ꯁꯤꯁꯤꯅꯦ ꯎꯝ ꯊꯥꯔꯣꯏ ꯍ ꯃꯟꯊꯛ ꯊꯥꯒꯦꯅ ꯈꯔꯅ ꯊꯥꯔ ꯃꯊꯪꯗꯣꯏ ꯑꯣꯏꯅ ꯊꯥꯔꯁꯤ ꯍꯟꯗꯛꯁꯨ ꯅꯪꯕ꯭ꯔꯦ ꯅꯪꯕꯕꯦ ꯑꯣ ꯕꯤ ꯁꯤꯗꯤ ꯇꯥꯟꯊꯣꯛꯈ꯭ꯔꯕꯅꯦꯕ
ꯑꯗꯨ ꯄ꯭ꯔꯣꯁꯦꯁꯇꯣ ꯍꯧꯖꯤꯛꯐꯥꯎ ꯗꯥꯎꯟꯂꯣꯗ ꯇꯧꯕ ꯌꯥꯗꯣꯏꯔꯤꯕ ꯗꯦꯠꯇꯨ ꯅꯪꯕ꯭ꯔꯥ ꯌꯦꯡꯉꯗꯪ
ꯅꯥꯏꯟꯐꯧ ꯑꯣꯏꯕ꯭ꯔꯥ ꯀꯩꯅꯝ ꯇꯧꯈꯤꯕꯅꯤꯧ
ꯎꯝ
ꯅꯥꯏꯡ ꯇꯕ꯭ꯔꯥꯉ
ꯈꯪꯗ
ꯅꯣꯏꯗꯤ ꯑꯃꯨꯛ ꯑꯃꯗ ꯅꯨꯡꯉꯥꯏꯗ ꯃꯥꯁꯇꯔ ꯄꯥꯏꯕꯁꯨ ꯌꯥꯔꯕ ꯊꯔꯕꯥ ꯊ
ꯀꯥꯏꯗ ꯀꯥꯏꯗꯗꯣꯗ ꯑꯗꯨꯝ ꯃꯥꯁꯇꯔ ꯇꯝꯃꯨꯔꯤꯁꯦ ꯀꯩꯅꯣꯒꯤ ꯇꯥꯏꯞ ꯇꯧꯋꯦ ꯍꯥꯏꯀꯨꯜ ꯁ꯭ꯀꯨꯜ ꯍꯟꯖꯜꯂꯛꯄꯩꯇ ꯇꯧꯋꯦ ꯑꯉꯥꯡ ꯃꯆꯥ ꯏ ꯇꯥꯇ ꯑꯗ ꯏꯁꯀꯦꯜ ꯆꯤꯡꯉꯨ ꯕꯣꯏ ꯄꯨꯅ ꯇꯧꯔꯒ ꯑꯗꯨꯝ ꯂꯣꯏꯁꯤꯟꯈ꯭ꯔꯦꯕ
ꯎꯝ
ꯣꯏ ꯇꯣꯉꯥꯟ ꯇꯣꯉꯥꯟ ꯊꯝꯃꯣꯒ ꯇꯧꯗꯅ ꯊꯥꯏꯅꯒꯤ ꯑꯉꯥꯡ ꯑꯃ ꯂꯩ ꯑꯉꯥꯡ ꯑꯣꯏꯔꯤꯀꯥꯟꯗ ꯂꯩꯗꯥꯏꯩꯅ
ꯑ
ꯑꯗꯨꯃꯥꯏꯅ ꯇꯧꯔ ꯂꯣꯏꯁꯟꯒ꯭ꯔꯦ ꯑꯗꯨꯝ
ꯪꯉ ꯑꯌꯥꯝꯕ ꯀꯃꯔꯁꯤꯀ ꯅꯨꯃꯤꯅ ꯈꯪꯕ ꯉꯥꯛꯇꯅꯤꯅ ꯍꯥꯏꯅꯗꯦꯕ ꯁꯦꯡꯅ ꯑꯩꯈꯣꯏꯅ ꯇꯝꯃꯑꯗꯤ ꯁꯦꯡꯅ ꯑꯩꯈꯣꯏ ꯂꯥꯏꯔꯤꯛ ꯇꯝꯃꯣꯏꯕ ꯃꯥꯡꯅꯦꯕ ꯑꯜ ꯈꯔ ꯀꯣꯀꯅꯦ
ꯍꯣꯏꯗ ꯑꯃ
ꯑꯩꯈꯣꯏꯅ ꯃꯁꯛ ꯎꯝ ꯍꯣꯏ
ꯀ ꯁ ꯈꯥ ꯋꯥ ꯊꯤꯁꯦ ꯍꯟꯗꯛ ꯇꯝꯃꯨꯕꯗꯨꯣ ꯈꯪꯉꯦꯕꯣ ꯍꯟꯗꯛꯖꯤꯛ ꯍꯧꯖꯤꯛ ꯇꯝꯒꯗꯕ ꯀꯥꯡꯕꯨꯁꯦ
ꯁꯤꯗꯩꯗꯤ ꯃꯁꯛ ꯈꯪꯉ ꯋꯥꯅꯤ
ꯎꯝ ꯍꯣꯏ ꯁꯤꯐꯥꯎꯗ ꯑꯗꯨꯝ ꯈꯔ ꯈꯔ ꯈꯪꯕꯁꯨ ꯌꯥꯎꯔꯝꯕ ꯌꯥꯏ
ꯎꯝ
ꯑꯩꯈꯣꯏ ꯍꯟꯗꯛ ꯑꯩꯈꯣꯏꯒꯤ ꯃꯊꯪꯒꯤ ꯕꯦꯁ ꯑꯣꯏꯗꯣꯏꯗꯣ ꯍꯧꯖꯤꯛ ꯍꯧꯖꯤꯛ ꯃꯥꯁꯇꯔ ꯇꯥꯝꯃꯤꯗꯣ ꯑꯗꯣ ꯃꯣꯏꯗꯣ ꯀꯩꯅꯣ ꯉꯥꯛꯇꯅꯦ ꯑꯩꯈꯣꯏ ꯕꯦꯁ ꯉꯥꯛꯇꯅꯦꯕ ꯑꯇꯣꯞꯄ ꯑꯅꯧꯕ ꯀꯩꯁꯨꯝ ꯍꯥꯏꯖꯤꯜꯂꯛꯇꯦꯕ ꯃꯥꯅꯤ ꯃꯥꯅꯦ ꯀꯩꯅꯣꯅꯤꯁꯨꯒꯅꯤ ꯎ ꯍꯣꯏ ꯍꯣꯏ ꯍꯣꯏ ꯈꯪꯉꯦ ꯈꯪꯉꯦ ꯑ ꯅꯣꯛꯀꯣꯛꯄꯗꯨ ꯅꯠꯇ꯭ꯔꯣ
ꯃꯥ ꯍꯣꯏ ꯆꯠꯃꯤꯟꯅꯔꯝꯃꯤꯅꯦ ꯃꯤꯡ ꯆꯠ ꯆꯠꯂꯝꯝꯃꯤꯗ
ꯑꯣ
ꯀꯣꯏꯖ ꯃꯣꯏꯗꯤ ꯀꯩꯅꯣ ꯂꯧꯊꯣꯛꯑꯝꯒꯔꯣꯏꯅꯦ ꯑꯗꯨꯗꯤ ꯂꯧꯊꯣꯛꯑꯕ ꯪ ꯅꯣꯏ ꯀꯣꯂꯦꯖ ꯁꯥꯔꯇꯤꯐꯤꯀꯦꯠ ꯂꯧꯈ꯭ꯔꯕ
ꯂꯧꯗ꯭ꯔꯤꯌꯦ ꯑꯗꯨꯗꯣ
ꯂꯧ ꯌꯥꯔ ꯌꯥꯔꯝꯃꯅꯤ
ꯀꯟꯚꯣꯀꯦꯁꯟꯁꯨ ꯆꯠꯍꯧꯗꯦ
ꯀꯝꯄꯣꯖꯤꯁꯟꯅꯤ ꯆꯠꯂꯨꯅꯗ ꯀꯝꯄꯣꯖꯤꯁꯟ ꯄꯩꯁꯥ ꯑꯁꯨꯄ ꯍꯟꯗꯣꯛꯇ꯭ꯔꯦ
ꯑꯁ ꯀꯩꯅꯣ ꯏꯃꯥꯟꯅꯕꯤꯈꯩ ꯆꯠꯂꯨꯕꯗꯨꯗꯤ ꯍꯟꯗꯣꯛꯈ꯭ꯔꯦ
ꯍꯣꯏꯅꯦ ꯍꯟꯗꯣꯛꯀꯅꯤ ꯃꯣꯏ
ꯣꯏ ꯈꯨꯠꯁꯨꯁꯨꯒꯤ ꯀ ꯆꯦꯕ ꯑꯗꯨꯡ ꯁꯥ ꯂꯔꯛꯄꯒꯤ ꯁꯪꯒꯥꯕꯒꯤ ꯇꯧꯔꯒ ꯇꯧꯔꯤꯕ ꯐ
ꯑꯩꯈꯣꯏ ꯌꯥꯎꯗꯦꯕ
ꯑꯁ ꯄꯔꯅꯤ
ꯗ꯭ꯔꯦꯁꯁꯨ ꯄꯤꯅꯤ ꯍꯥꯏ ꯄꯤꯈꯤꯗ꯭ꯔꯦ ꯑꯗꯨꯝ ꯀꯩꯅꯣ ꯁꯦꯠꯍꯟꯈ꯭ꯔꯦ
ꯍꯣꯏ ꯎꯝ
ꯅꯨꯡꯉꯥꯏꯅ ꯆꯞ ꯃꯥꯟꯅꯩ
ꯆꯥꯝꯃ ꯋꯥꯟ ꯁꯚꯦꯟꯇꯤ ꯊꯤꯡꯉꯒ ꯑꯗꯨꯝ ꯂ ꯌꯥꯕꯗꯣ ꯎ
ꯍꯧꯖꯤꯛ ꯀꯗꯤ ꯅꯃꯤ ꯃ ꯇꯅꯦ
ꯃꯇꯝꯊꯪ ꯃꯇꯝꯊꯪ ꯍꯟꯇꯛꯇꯒꯤꯅꯦ ꯀꯩꯅꯣ ꯑꯣꯏ ꯆꯍꯨꯝꯒ ꯑꯃꯒ ꯂꯧꯊꯣꯛꯇ꯭ꯔꯤꯌꯦ ꯑꯩ ꯁꯥꯔꯇꯤꯐꯤꯀꯦꯠꯇꯣ
ꯎꯝ ꯂꯧꯊꯂꯛꯇꯣ ꯍꯟꯇꯛꯅ ꯈꯔ ꯅꯨꯡꯉꯥꯏꯔꯅꯤ ꯃꯊꯪ ꯆꯍꯤ ꯑꯩꯗꯤ ꯑꯣꯖꯥ ꯑꯃ ꯅꯨꯡꯉꯥꯏꯇꯕ ꯌꯥꯏ
ꯑꯁ ꯀꯜꯂꯦ ꯌꯥꯝꯅ ꯎ ꯀꯥꯏꯅ ꯂꯧꯊꯣꯛꯀꯦ ꯥ ꯕ꯭ꯂꯣꯛ ꯁꯥꯏꯟꯁ ꯂ ꯂꯩꯕ ꯭ꯂꯣꯛ
ꯑꯗꯨꯗꯤ ꯐꯣꯝ ꯂꯧꯔꯅꯤꯅ ꯑꯗꯨꯒ ꯀꯒꯁꯇ ꯁꯣꯏ ꯇꯅ ꯇꯧꯍꯧꯗꯔꯅꯤ ꯑꯗꯨꯒ
ꯈꯨꯗꯛꯇ ꯇꯧꯕ ꯌꯥꯒꯗ꯭ꯔꯣꯠꯇ
ꯐꯣꯝ ꯂꯧꯕ ꯍꯧꯕꯨꯗꯤ ꯅꯨꯃꯤꯠ ꯈꯨꯗꯤ ꯅꯨꯃꯤꯠ ꯈꯨꯗꯤꯡ ꯌꯥꯝ ꯑꯗꯨꯒ ꯊꯥꯖꯟꯕꯗꯣ ꯐ꯭ꯔꯥꯏ
ꯐꯥꯏꯚꯔꯣ ꯁꯠꯇꯔꯔ ꯑꯣꯏꯔꯣ ꯝ ꯁꯥꯏ ꯍꯜꯕ
ꯅꯪꯔ ꯑꯗꯨꯝ ꯃꯊꯪ ꯂꯥꯛꯄꯗ ꯄꯔꯛꯄ ꯌꯥꯅꯕ
ꯑꯣ ꯐꯨꯝ ꯊꯥꯖꯤꯟꯕꯝꯃꯣ ꯀꯩꯅꯣ ꯇꯧꯕꯩꯝꯃꯣ
ꯑꯗꯨꯒ ꯂꯧꯕ ꯂꯥꯛꯄꯩ ꯃꯇꯥꯡ ꯑꯃꯒ ꯊꯥꯔꯛꯀꯅꯤꯨ
ꯀꯖ ꯃꯅꯦꯕ ꯑꯣ ꯃꯃꯥ ꯏꯃꯨꯡꯗ ꯌꯥꯝ ꯌꯦ ꯑꯣ ꯑꯩ ꯂꯧꯊꯣꯛꯇ꯭ꯔꯤ ꯑꯝꯇꯛ ꯂꯧꯊꯣꯛ ꯇꯥꯔꯦ ꯑꯗꯨꯗꯤ
ꯎꯝ
ꯅꯣꯏ ꯍꯟꯗꯛ ꯆꯍꯤꯅꯗ ꯐꯔꯅ ꯇꯧꯋꯗꯣ ꯃꯥꯅꯦ ꯃꯥꯅꯦ ꯍꯟꯗꯛ ꯆꯍꯤꯒꯤꯦ ꯀꯨꯏꯗ꯭ꯔꯤ ꯐꯥ ꯐꯥꯗꯔꯤ
ꯑꯗꯨꯅꯤ ꯀꯩꯁꯨ ꯕꯣꯔꯤꯡ ꯁꯨꯔꯛꯀꯦꯔꯥ
ꯑꯩ ꯌꯨꯝꯗꯁꯨ ꯂꯩꯔꯣꯏꯗ ꯆꯠꯂꯗꯝꯕꯅꯦ ꯑꯃꯨꯛ ꯑꯩ ꯋꯥꯔꯁꯨ ꯋꯥꯅ ꯌꯨꯗ ꯑꯗꯨꯝ ꯂꯩꯔꯨꯒꯤꯅꯤ
ꯌꯥꯏ ꯌꯥꯏ ꯑꯗꯨꯁꯨ ꯌꯥꯏ
ꯑꯗꯨꯒ ꯑꯇꯣꯞꯄ ꯑꯩꯅ ꯑꯇꯣꯞꯄꯗ ꯑꯦꯠꯃꯤꯁꯟ ꯇꯧꯁꯜꯂꯒ ꯂꯥꯏꯕ꯭ꯔꯦꯔꯤ ꯆꯠꯀꯦꯅ ꯇꯧꯕꯅꯦꯕ ꯑꯗꯨꯒ ꯃ ꯑꯗꯨ꯭ꯋꯥꯏꯗ ꯑꯗꯨꯝ ꯀꯣꯆꯤꯡꯒꯨꯝꯕ ꯑꯃ ꯌꯥꯎꯁꯜꯂꯒ ꯑꯗꯨꯃꯥꯏꯅ ꯈꯟꯕ
ꯉꯥꯏ ꯑꯗꯨꯃꯥꯏꯅ ꯇꯧꯋ ꯉꯥꯏꯥꯏ ꯄꯥꯛꯔꯇꯅꯤꯅ ꯄ